ꯀꯩꯅꯣ ꯐꯣꯟꯁꯦ ꯌꯥꯝ ꯊꯨ ꯊꯨ ꯂꯣꯏꯕꯩ ꯇꯥꯏꯞꯇꯒ ꯇꯧꯔꯨꯗ꯭ꯔꯣ ꯏꯕꯥꯅꯤ ꯋꯥꯔꯤ ꯁꯥꯟꯅꯕꯁꯦ ꯑꯃꯁꯤꯅ ꯑꯃ ꯄ꯭ꯔꯤꯟꯁꯦꯁ ꯀꯩꯕ ꯁꯤꯟꯗ꯭ꯔꯦꯂꯥꯗꯣ ꯈꯪꯕ꯭ꯔꯥ ꯐꯦꯔꯤꯇꯦꯜꯗꯣ ꯑꯗꯨꯏ ꯃꯃꯤꯡꯗꯨ ꯀꯧꯗꯣꯏꯅꯦꯕ ꯍꯪꯉꯒ ꯑꯗꯨꯒꯅꯦ ꯑꯗꯨꯗꯨꯅꯅꯦ ꯑꯩꯅ ꯍꯣꯝꯋꯔꯛ ꯇꯧꯔꯛꯑꯣ ꯍꯥꯏꯔꯒꯅ ꯍꯣ ꯃꯥꯁꯦ ꯍꯣꯝꯋꯔꯥꯛ ꯇꯧꯔꯛꯑꯣ ꯍꯥꯏꯗꯣꯏꯅꯦꯕ ꯑꯩꯅꯀꯣ ꯑꯗꯨꯒ ꯍꯥꯏꯗꯤ ꯂꯥꯏꯔꯤꯛ ꯍꯥꯏꯕꯗ ꯁꯤ ꯍꯌꯦꯡ ꯄꯥꯔꯛꯎꯀꯣ ꯍꯥꯏꯅ ꯍꯥꯏꯗꯣꯏ ꯅꯠꯇ꯭ꯔꯥ ꯐꯥꯔꯛꯑꯣ ꯍꯥꯏꯗꯤ ꯐꯥꯔꯛꯑꯣ ꯍꯥꯏꯗꯣꯏꯅꯦ ꯐꯥꯔꯛꯑꯣ ꯍꯥꯏꯅꯤ ꯅꯣꯡꯉꯥꯜꯂ ꯑꯩꯅ ꯍꯪꯗꯣꯏꯅꯦ ꯑꯗꯨ ꯅ ꯅꯪꯁꯤ ꯄꯥꯔꯛꯑꯕ ꯍꯪꯗꯣꯏꯅꯁꯤ ꯎꯝ ꯕꯁ ꯎꯝ ꯆꯥꯛꯆꯥ ꯀꯧꯋꯦ ꯆꯥꯛꯆꯥ ꯄꯥꯗꯤ ꯄꯥꯔꯦ ꯐꯥꯗꯤ ꯐꯥꯗꯦꯒꯨꯝꯕ ꯈꯪꯉꯕ꯭ꯔꯥ ꯑꯗꯩ ꯑꯪꯀ ꯍꯣꯜꯂꯛꯑꯣ ꯍꯥꯏꯔꯤꯅꯤꯗ ꯃꯥꯁꯨ ꯍꯣꯜꯂꯛꯑꯔꯣꯏꯕ ꯀꯩꯗꯧꯔ ꯉꯁꯤ ꯍꯣꯡꯉꯨ ꯇꯧꯔꯗꯤ ꯀꯩꯒꯤꯅꯣ ꯍꯥꯏꯔꯗꯤ ꯑꯩꯁꯨ ꯆꯥꯛ ꯊꯣꯡꯕ ꯑꯗꯨꯒꯤ ꯃꯃꯤꯡꯗꯨꯒ ꯃꯥ꯭ꯔꯣ ꯅꯪ ꯃꯃꯤꯡ ꯈꯛꯇꯪ ꯅꯠꯇꯅ ꯅꯪ ꯌꯨꯝꯗ ꯅꯪ ꯂꯥꯗꯧ ꯊꯕ꯭ꯔꯥ ꯆꯣꯡ ꯀꯥꯗꯣ ꯃꯁꯛꯀꯛꯇꯤꯗꯤꯤ ꯅꯨꯡꯁꯤꯗꯣꯏꯦ ꯃꯁꯛ ꯈꯛꯇꯤ ꯐꯖꯩꯌꯦꯕ ꯍꯪ ꯌꯥꯝꯁꯨ ꯇꯞꯄꯦꯕ ꯂꯥꯏꯔꯤꯛꯁꯦ ꯂꯥꯏꯔꯤꯛꯁꯤꯗꯤ ꯄꯨꯔꯥ ꯍꯥꯏꯗꯤ ꯀꯩ ꯍꯥꯏꯅꯤ ꯊꯣꯂꯥꯅꯦ ꯕꯤꯂꯥꯏꯇꯤꯁꯦ
ꯎꯝ
ꯃꯦꯟꯀꯤ ꯇꯥꯏꯞꯇꯨꯅꯦꯕ ꯑꯗꯨꯝꯕ ꯃꯌꯥꯝꯁꯦ ꯉꯥꯡꯅꯗꯣꯏꯅꯦꯗꯤ ꯍꯥꯏꯗꯤ ꯁꯨꯝ ꯑꯩꯗꯤ ꯑꯉꯥꯡ ꯂꯥꯏꯔꯤꯛ ꯇꯧꯕꯁꯦ ꯑꯗꯨꯝ ꯅꯣꯛꯑ ꯅꯣꯛꯑꯒ ꯁꯨꯝ ꯇꯥꯛꯀꯜꯂꯤꯗꯅ ꯑꯗ ꯃꯣꯏꯁꯨ ꯁ꯭ꯀꯨꯜꯗ ꯍꯦꯛ ꯍꯜꯂꯛꯑꯅꯤ ꯌꯦꯡꯧꯅꯤ ꯑꯌꯨꯛ ꯉꯇꯥ ꯁ꯭ꯀꯨꯜ ꯆꯠꯂꯅꯤ ꯁ꯭ꯀꯨꯜ ꯍꯦꯛ ꯂꯣꯏꯕꯒ ꯆꯥꯛ ꯈꯔ ꯆꯥꯕꯣꯏ ꯆꯥꯗꯕꯣꯏ ꯇꯧꯔꯒ ꯂꯥꯛꯀꯗꯣꯏꯅꯤ ꯇꯨꯏꯁꯟꯗꯤꯦ ꯅꯠꯇ꯭ꯔꯥ ꯋꯥꯏ ꯃꯁꯛꯁꯤꯡꯅꯣ ꯎꯏꯨ ꯌꯦꯡꯕꯗ ꯌꯥꯝ ꯅꯨꯡꯉꯥꯏꯇꯦ ꯑꯗꯨꯅꯅꯦ ꯆꯥꯒ ꯂꯣꯟꯗ ꯆꯤꯞꯁꯀ ꯂꯩꯗꯅ ꯈꯪꯉꯕ꯭ꯔꯥ ꯑꯆꯥꯄꯣꯠꯀꯁꯤꯅ ꯑꯉꯥꯡꯁꯤꯡꯗꯣ ꯃꯨꯟꯅꯔ ꯃꯨꯟꯅꯔ ꯆꯥꯔꯩꯊꯣꯏꯅꯦꯩꯀ ꯑꯗ ꯑꯗꯣ ꯃꯣꯏ ꯃꯌꯥꯝꯗꯣ ꯆꯠ ꯆꯥꯛꯣꯡ ꯀꯥꯍꯜꯂꯛꯇꯣꯏꯗ ꯆ ꯏ ꯆꯠ ꯆꯥꯕ ꯂ ꯇꯨꯏꯁꯟ ꯆꯠꯅꯤꯡꯉꯦ ꯂꯣꯏꯅꯤ ꯀꯥꯏ ꯑꯖ ꯑꯖ ꯑꯖ ꯑꯗꯥ ꯑꯩꯅ ꯑꯆꯥ ꯄꯣꯠ ꯃꯣꯏꯗꯁꯨ ꯄꯨꯔꯛꯀꯗꯣꯏꯅꯤ ꯕꯦꯠꯇꯒꯤ ꯇꯨꯃꯤꯟ ꯇꯨꯃꯤꯟ ꯑꯆꯥꯄꯣꯠꯀ ꯄꯨꯊꯣꯔꯛꯀ ꯈꯕ ꯁꯤꯅ ꯆꯆꯥꯒꯤ ꯁꯤꯅ ꯀꯩ ꯌꯦꯟꯅꯔꯒ ꯈꯪꯉꯕ꯭ꯔꯥ ꯅꯣꯛꯅꯤꯡꯖꯥꯅꯤ ꯑꯗꯁꯨꯝ ꯂꯩ ꯑꯗꯨꯅ ꯑꯉꯥꯡꯁꯤꯡ ꯑꯣꯖꯥ ꯑꯇꯩ ꯑꯣꯏꯔꯗꯤ ꯇꯨꯏꯁꯟꯗ ꯑꯆꯥꯄꯣꯠ ꯆꯥꯕ ꯌꯥꯗꯦ ꯑꯗꯨ ꯑꯗꯥꯒꯥꯏ ꯒꯥ ꯑꯗꯨꯝ ꯆꯩꯗꯣꯏ ꯅꯠꯇ꯭ꯔꯥ ꯑꯩꯁꯤꯅ ꯑꯉꯥꯡꯁꯤꯡꯗꯨꯒ ꯃꯥꯟꯅꯔꯒ ꯆꯥꯃꯤꯟꯅꯔ ꯂꯩꯗꯣꯏꯅꯤ ꯑꯩꯗꯒꯤ ꯑꯗꯨ ꯅꯪ ꯑꯥ
ꯎꯝ ꯀ꯭ꯂꯥꯁ ꯀꯌꯥ ꯐꯥꯎꯂꯧꯒꯦ ꯑꯉꯥꯡꯁꯤꯡ ꯅꯠꯇ꯭ꯔꯥ
ꯊꯤꯡ ꯉꯛꯇꯔꯥ ꯀ꯭ꯂꯥꯁ ꯍꯥꯏꯁꯦ ꯀꯩꯅꯣ ꯎꯝ ꯏꯅꯨꯡꯉꯥꯟꯕꯤꯗꯨꯅꯥ ꯀ꯭ꯂꯥꯁ ꯀꯌꯥꯅꯣ ꯐꯣꯔ ꯐꯥꯏꯚ ꯑꯣꯏꯔꯝꯒꯅꯤ ꯑꯃ ꯑꯗꯨꯅ ꯁꯚꯦꯟ ꯑꯩꯠ ꯃꯥꯏꯅ ꯑꯗꯨꯝ ꯇꯦꯟ ꯐꯥꯎꯗꯤ ꯑꯗꯨꯝ ꯇꯥꯛꯉꯝꯃꯦ ꯑꯩ
ꯎꯝ
ꯇꯨꯋꯦꯜꯐꯀꯤ ꯑꯉꯥꯡ ꯑꯃꯁꯨ ꯂꯥꯛꯇꯤ ꯂꯥꯛꯑꯝꯕꯅꯦ ꯅꯥꯀꯟꯗꯩ ꯑꯗꯨꯗꯤ ꯑꯩꯗꯣ ꯄꯩꯈꯥ ꯑꯁꯨꯝ ꯅꯛꯁꯜꯂꯛꯄꯒꯤ ꯀꯩꯅꯣ ꯇꯧꯗꯅ ꯑꯎꯝ ꯇꯣꯛꯑꯦ ꯃꯥꯗꯤ ꯈꯔ ꯍꯥꯏꯗꯤ ꯃꯥꯒꯤꯗꯤ ꯇꯥꯛ ꯁꯥꯏꯟꯁꯀꯨꯝꯕ ꯃꯦꯠꯁ ꯀꯨꯝꯕꯗꯨꯗꯤ ꯑꯩ ꯍꯥꯟꯅ ꯄꯥꯈꯠꯇ꯭ꯔꯗꯤ ꯅꯣꯡꯉꯥꯜꯂ ꯈꯨꯗꯛꯇ ꯇꯥꯛꯄꯗꯨ ꯉꯝꯗꯦꯗꯅꯥ ꯑ ꯈꯔ ꯀꯩꯅꯣ ꯇꯧꯋꯦ ꯑꯗꯨꯒ ꯑꯇꯩꯗꯤ ꯑꯗꯨꯝ ꯇꯥꯛꯇꯣꯏꯅꯤ
ꯎꯝ
ꯎ ꯂꯣꯏꯅ ꯁꯕꯖꯦꯛ ꯂꯣꯏ ꯂꯧꯕ꯭ꯔꯅꯪ ꯃꯩꯇꯩ ꯃꯌꯦꯛ ꯈꯛꯇꯪ ꯂꯧꯗꯦ ꯑꯩ ꯃꯩꯇꯩ ꯃꯌꯦꯛ ꯄꯥꯊꯣꯛꯇꯦ
ꯎꯝ
ꯃꯩꯇꯩ ꯃꯌꯦꯛꯇꯤ ꯃꯣꯏꯊꯣꯛꯇꯧꯔꯣ ꯂꯧꯋꯦ ꯃꯦꯠꯁꯇꯤ ꯃꯦꯠꯁꯁꯦ ꯌꯝ ꯂꯥꯏꯕ ꯎꯝ ꯉꯥꯏꯈꯣꯀꯣ ꯑꯝꯇꯪ ꯄꯥꯏꯌꯨꯀꯣ
ꯎꯝ ꯍꯣꯏ
ꯀꯩꯌꯦꯕꯥ ꯌꯥꯔꯦ ꯍꯥꯏꯔꯛꯑꯣ ꯀꯩ ꯍꯥꯏꯕꯅꯣ
ꯎꯝ ꯅꯪ ꯃꯦꯠꯁ ꯍꯩꯕ꯭ꯔꯅꯥ
ꯑꯩ ꯃꯦꯠꯁ ꯌꯥꯝ ꯍꯩꯔꯛꯑꯦ ꯊꯥꯏꯅ ꯁ꯭ꯀꯨꯜ ꯀꯥꯔꯔꯤꯉꯩ ꯑꯩ ꯇꯦꯟ ꯐꯥꯎꯗꯤ ꯌꯥꯝ ꯍꯩꯔꯛꯑꯦ ꯑꯗꯨꯒ
ꯕꯦꯁꯤꯛ ꯀ꯭ꯔꯤ ꯀꯥ ꯂꯣꯏꯅ ꯑ ꯐꯖꯅ ꯍꯩꯔꯛꯄꯅꯤꯅꯦ ꯅꯪ
ꯎꯝ ꯍꯩ
ꯑꯩ ꯑꯩꯗꯤꯀꯣ ꯃꯤꯠ ꯌꯥꯝ ꯁꯣꯜꯂꯤ ꯑꯩ
ꯑꯗꯨ ꯃꯀꯣꯛꯇꯩ ꯍꯧꯖꯤꯛ ꯄꯥꯈꯠꯂꯣ ꯍꯥꯏ ꯃꯃꯥꯡꯗ ꯇꯝꯒꯤ ꯃꯌꯥꯝꯗꯣ ꯂꯣꯏ ꯀꯥꯎꯊꯣꯛꯑꯦꯅ ꯈꯜꯂꯣꯕ ꯃꯀꯣꯛꯇꯒꯤ ꯑꯣꯖꯥ ꯍꯥꯏꯗꯤ ꯃꯦꯠꯁꯦ ꯈꯪꯒꯔ꯭ꯗꯤ ꯌꯥꯝ ꯅꯨꯡꯉꯥꯏꯕꯅꯦ ꯑꯩ ꯄꯤꯛꯏꯉꯩꯗꯅꯦ ꯂꯥꯏꯔꯤꯛꯁꯤ ꯏꯕ ꯄꯥꯕ ꯏꯁꯄꯦꯂꯤꯡ ꯌꯥꯝ ꯏꯕ ꯌꯥꯝ ꯄꯥꯕ ꯁꯤꯒꯨꯝꯕꯁꯦ ꯑꯩ ꯁꯨꯡꯍꯩ ꯍꯩꯅꯔꯛꯇꯦꯕꯥ ꯃꯦꯠꯁꯤ ꯅꯪ ꯀꯩ ꯍꯥꯏꯅꯤ ꯐꯣꯔꯃꯨꯂꯥꯕꯨ ꯑꯣꯏꯔꯦ ꯑꯥꯏꯗꯤꯌꯥ ꯑꯃ ꯂꯩꯔꯦ ꯒꯗꯤ ꯆꯞ ꯃꯥꯟꯅꯗ꯭ꯔꯥ ꯄ꯭ꯂꯁ ꯉꯥꯁꯥꯏꯗꯤ ꯉꯁꯤ ꯇꯧꯕ ꯄ꯭ꯂꯁꯀ ꯍꯌꯦꯡ ꯍꯟꯖꯤꯠ ꯇꯧꯕ ꯄ꯭ꯂꯁꯀ ꯆꯞ ꯃꯥꯟꯅꯗꯣꯏꯅꯤꯅ ꯅꯝꯕꯔꯗꯨ ꯍꯣꯡꯇꯣꯛ ꯆꯔꯛ ꯑꯁꯨ
ꯎꯝ
ꯁ꯭ꯇꯦꯞꯁ ꯇꯨꯗꯤ ꯑꯗꯨꯅ ꯂꯥꯏꯕꯅꯦ ꯑꯃꯨꯛ ꯈꯪꯒꯔꯗꯤ ꯃꯥꯗꯤ ꯑꯗꯨꯝ ꯂꯥꯏꯔꯕꯅꯦꯕ ꯑꯗꯨꯗ ꯑꯩ ꯃꯦꯠꯁꯦ ꯃꯦꯠꯁ ꯇꯧ ꯍꯣꯜꯂꯛꯑꯦꯕ ꯊꯥꯏꯅ ꯄꯤꯛꯉꯩꯗ ꯑꯗꯨꯅ ꯑꯩ
ꯎꯝ ꯎꯟ
ꯈꯪꯗꯦ ꯀ꯭ꯂꯥꯁꯇꯁꯨ ꯀꯩ ꯍꯥꯏꯅꯤ ꯑꯇꯩ ꯁꯕꯖꯦꯛꯇ ꯍꯥꯏꯌꯦꯁ ꯃꯥꯔꯛ ꯐꯪꯗ꯭ꯔꯁꯨ ꯃꯦꯠꯁ ꯁꯤꯗꯤ ꯑꯩꯅ ꯑꯗꯨꯝ ꯍꯥꯏꯌꯦꯁ ꯃꯥꯔꯛ ꯐꯪꯗꯣꯏꯅꯦ ꯍꯥꯏꯕꯣ ꯑꯩꯈꯣꯏ ꯀ꯭ꯂꯥꯁ ꯇꯤꯆꯔꯗꯣ ꯃꯦꯠꯁ ꯑꯣꯖꯥꯒ ꯇꯥꯕ ꯑꯩꯁꯦ ꯍꯣꯝꯋꯔꯛ ꯃꯥ ꯌꯥꯝ ꯁꯥꯊꯤꯕ ꯑꯣꯖꯥꯅꯦꯕ ꯈꯪꯉꯕ꯭ꯔꯥ ꯑꯗꯣ ꯍꯣꯝꯋꯔꯛ ꯇꯧꯔꯄꯣꯠ ꯇꯧꯔꯛꯇꯕꯥ ꯃꯤꯁꯤꯡꯁꯦ ꯐꯨꯔꯥ ꯐꯨꯗꯣꯏꯅꯦꯕ ꯃꯥꯗꯤ ꯈꯨꯠꯇꯒ ꯐꯨꯏꯕ ꯑꯗꯨꯗ ꯐꯃꯨꯡꯜ ꯂꯦꯞꯄꯨꯒꯁꯦ ꯇꯔꯥꯒ ꯇꯧꯍꯟꯗꯑꯗꯤ ꯅꯣꯡꯃꯗꯤ ꯑꯩꯁꯦ ꯍꯣꯝꯋꯔꯛꯁꯦ ꯍꯣꯝꯋꯔꯛꯁꯦ ꯂꯥꯏꯔꯤꯛꯁꯦ ꯄꯣꯔꯛꯇ꯭ꯔꯕ ꯇꯧꯕꯗꯤ ꯇꯧꯕ ꯑꯗꯨꯒ ꯁꯤꯇꯤꯡ ꯔꯨꯝꯒꯤ ꯇꯦꯕꯜꯗꯣ ꯑꯗꯨꯝ ꯂꯩꯍꯧꯔꯕ ꯅꯨꯡꯗꯥꯡꯗꯣ ꯇꯧꯔꯝꯃꯒ ꯈꯪꯉꯕꯅꯤ ꯑꯗ ꯑꯩꯁꯦ ꯆꯪꯁꯤꯜꯂꯒ ꯑꯃ ꯑꯩꯗꯣ ꯂꯥꯏꯔꯤꯛꯇꯣ ꯀꯥꯎꯔꯦ ꯈꯣꯠꯂꯦ ꯀ ꯍꯥꯏꯗꯣꯟꯗꯤ ꯑꯩꯉꯣꯟꯗꯗꯤ ꯍꯥꯏꯗꯤ ꯂꯩꯗꯅ ꯑꯗ ꯃꯥꯅ ꯍꯣ ꯍꯣꯏ ꯅꯪꯕꯨꯗꯤ ꯑ ꯑꯥ ꯅꯪꯕꯨꯗꯤ ꯅꯪꯗꯤ ꯐꯃꯨ ꯂꯦꯞꯄꯨ ꯑꯅꯤꯔꯛ ꯈꯛꯇꯪ ꯇꯧꯔꯣ ꯑꯗꯨꯒ ꯆꯪꯈ꯭ꯔꯣꯒꯥꯏ
ꯑꯗꯨꯥꯏꯇꯥꯔꯒ ꯌꯥꯝ ꯅꯨꯡꯉꯥꯏ ꯑꯗꯩ ꯏꯂꯚꯦꯟ ꯇꯨꯋꯦꯜꯞꯇꯗꯤ ꯑꯩꯗꯣ ꯉꯥꯎꯁꯟꯅꯔꯕꯅꯤꯅ ꯂꯥꯏꯔꯤꯛꯇꯣ ꯂꯥꯏꯔꯤꯛꯀꯤ ꯖꯥꯠꯁꯦ ꯀꯌꯥ ꯄꯥꯗ꯭ꯔꯦ ꯍꯥꯏꯇꯥꯔꯦ ꯑꯗꯨ ꯐꯖꯅ ꯄꯥꯔꯝꯃꯗꯤ ꯑꯗꯨꯝ ꯀꯩꯅꯣ ꯇꯧꯒꯗꯕ ꯕꯥꯏꯑꯣ ꯕꯥꯏꯑꯣ ꯄꯥꯝꯈꯤꯕ ꯑꯃꯨꯛ ꯏꯂꯚꯦꯟ ꯇꯨꯋꯦꯜꯞ ꯀꯥꯔꯀꯥꯟ ꯏꯑꯣꯂꯣꯖꯤꯗ ꯄꯥꯝꯈꯤꯕ ꯑꯩꯅ
ꯎꯝ
ꯑꯗꯨꯅꯤ ꯃꯁꯤꯒꯤ ꯂꯧꯎ ꯁꯤꯡꯎꯕ ꯅꯨꯡꯉꯥꯏꯕꯅꯤ ꯁ꯭ꯀꯨꯜ ꯀꯥꯏꯔꯤꯉꯩ
ꯍꯧꯖꯤꯛꯁꯨ ꯁ꯭ꯀꯨꯜ ꯀꯥꯅꯤꯡꯕ꯭ꯔꯅ
ꯅ ꯑꯒꯦ
ꯅꯏꯁꯨ ꯁꯨꯝ ꯁ꯭ꯀꯨꯜ ꯃꯇꯝꯗꯅꯗꯤ ꯅꯨꯡꯗꯤ ꯅꯨꯡꯉꯥꯏꯗꯕ ꯀꯥꯞꯄꯨꯗꯤ ꯑꯃꯨꯛ ꯀꯥꯟꯅꯩꯉ ꯑꯗꯨꯃꯁꯨ ꯀꯥꯟꯅꯤꯡꯩꯩꯅ ꯑꯃꯨꯛ ꯀꯥꯔꯦꯜꯂꯣ ꯍꯥꯟꯅ ꯑꯗꯨꯃꯥꯏ ꯑꯗꯨꯝ ꯉꯥꯎꯁꯟꯅꯅꯤ ꯂꯥꯏꯑ ꯑꯗꯨꯝ ꯄꯥꯅꯤꯡꯈꯣꯣꯏ ꯍꯧꯖꯤꯛ ꯁꯨꯝ ꯒ꯭ꯌꯥꯟ ꯇꯥꯔ ꯁꯨꯃꯥꯏꯅꯒꯁꯨ ꯇꯥꯔꯣꯏꯗꯅ
ꯎꯝ
ꯍꯥꯏꯖ ꯋꯥꯅꯤ
ꯑꯦ ꯌꯥꯝ ꯇꯅꯤꯉ
ꯇꯨꯝꯃꯒꯦꯔ
ꯑꯣ ꯍꯣꯏ
ꯃꯣꯗꯣ ꯑꯩꯁ ꯂꯦꯞꯇꯣꯞ ꯆꯥꯔꯖ ꯇꯧꯔꯒꯗꯤ ꯊꯝꯗ
ꯀꯔꯤꯁꯤ ꯆꯥꯅꯤꯉꯁꯨ ꯂꯩꯇꯦ
ꯑꯧ ꯑꯩ ꯉꯔꯥ ꯂꯣꯝ ꯆꯥꯊꯣꯛꯈ꯭ꯔꯦ
ꯎꯝ
ꯑꯩ ꯑꯩ ꯇꯆ ꯌ ꯆꯤꯖ ꯋꯥꯣ ꯄꯦꯀꯦꯠ ꯑꯃ ꯆꯤꯁꯕꯣꯠ ꯆꯥꯕꯩꯔꯕ ꯅꯠꯇꯦ ꯆꯤꯁꯕꯣꯠ ꯆꯥꯗ꯭ꯔꯤꯉꯩꯗꯒꯤꯅꯦ ꯑꯩꯗꯣ ꯄꯨꯛ ꯅꯨꯡꯉꯥꯏꯇꯕ ꯆꯖꯕꯣꯠ ꯄꯤꯛꯀꯦꯠ ꯑꯃ ꯀꯨꯨꯔꯀꯨꯔꯤ ꯄꯤꯀꯦꯠ ꯑꯃꯒ ꯇꯪꯈꯥꯏ ꯀꯣꯀꯣ ꯀꯣꯂꯥ ꯕꯣꯇꯜ ꯇꯪꯈꯥꯏ ꯑꯩꯅ ꯊꯛꯏ ꯆꯥꯔꯤꯗꯣ ꯒ꯭ꯔꯧ ꯒ꯭ꯔꯥ ꯒ꯭ꯔꯧ ꯌꯦ ꯍꯥꯜꯂꯦ ꯍꯥꯜꯂꯦ ꯇꯧꯔꯤ ꯊꯥꯟꯗ ꯁꯥꯛꯑ ꯁꯥꯛꯑꯒ ꯨꯆꯨꯠ ꯆꯨꯠ ꯀꯥꯏ ꯄꯥꯁ ꯄꯥꯁ ꯀꯥꯏ ꯏꯊꯟꯇ ꯈꯔ ꯌꯥꯝ ꯍꯩꯕꯒꯤ ꯇꯥꯏꯇ꯫
ꯑꯩ ꯌꯦꯡꯕ ꯉꯝꯒꯗ꯭ꯔꯥ ꯌꯦꯡꯕ ꯉꯝꯃꯣꯏꯗ꯭ꯔꯥ ꯈꯪꯗꯦꯗ
ꯌꯦꯡꯁꯦ ꯅꯪ ꯌꯦꯡꯉꯗꯣꯏꯔꯗꯤ ꯑꯩꯁꯨ ꯌꯦꯡꯉꯔꯣꯏꯒꯦ ꯈꯜꯂꯤꯅꯤ
ꯍꯌꯦꯡ ꯉꯝꯕꯗ ꯍꯌꯦꯡ ꯉꯝꯕꯗꯣ
ꯎꯝ ꯍꯣꯏ ꯔꯤꯖꯜꯇ ꯔꯤꯖꯜꯇ ꯑꯗꯨꯝ ꯌꯦꯡꯅꯔꯁꯤ
ꯑꯩꯅ ꯇꯨꯝꯅꯤꯡꯃꯟꯗꯅ ꯁꯤꯗꯨꯔꯦ ꯑꯩ
ꯌꯥꯝ ꯐꯨꯅꯤꯡꯉ‌ꯦ ꯀꯃꯥꯏ ꯇꯧꯅꯤ ꯉꯥꯏꯈꫭꯀꫭ
ꯑꯥ
ꯍꯂꯦꯟ ꯍꯂꯦꯟ ꯍꯥꯂꯦꯟ ꯃꯣꯏ ꯀ꯭ꯋꯥꯇꯔ ꯐꯥꯏꯅꯦꯜꯗꯨꯗꯤ ꯀꯃꯥꯏ ꯀꯔꯝ ꯀꯥꯟ ꯑꯃꯨꯛ ꯁꯥꯟꯅꯗꯣꯏꯅꯣ ꯈꯪꯗꯦ ꯈꯪꯕ꯭ꯔꯅ ꯑꯦꯅꯤ ꯑꯥꯏꯗꯤꯌꯥ
ꯁꯥꯟꯅꯔꯤ ꯉ ꯋꯥꯠꯂꯤꯁꯤ ꯔꯥꯎꯟ ꯑꯣꯐ ꯁꯤꯁ ꯁꯤꯁꯤꯡꯁꯦ ꯂꯣꯏꯔꯀꯥꯟꯗ ꯑꯃꯨꯛ ꯃꯣꯏ ꯂꯥꯏꯅ ꯀꯅꯥꯅ ꯀꯅꯥ ꯁꯥꯟꯅꯕ ꯁꯦꯝꯃꯛꯀꯗꯣꯏꯅꯤ ꯊꯥꯗꯣꯔꯛꯀꯅꯤ ꯍꯧꯖꯤꯛ ꯊꯥꯗꯣꯛꯇ꯭ꯔꯤ
ꯎꯝ ꯎꯝ
ꯎꯝ ꯂꯣꯏꯗ꯭ꯔꯤꯗꯅ ꯉꯁꯤ
ꯎꯝ
ꯉꯁꯤ ꯂꯣꯏ
ꯎꯝ ꯗ꯭ꯔꯃꯥꯒꯨꯝꯕ ꯐꯖ ꯐꯖꯕ ꯂꯩꯕ꯭ꯔꯥ ꯎꯝ ꯗ꯭ꯔꯃꯥꯒꯨꯝꯕ ꯐꯖ ꯐꯖꯕ
ꯗ꯭ꯔꯃꯥ ꯁꯤꯅꯦꯃꯥ ꯗ꯭ꯔꯃꯥꯗꯣ
ꯍꯣꯏ ꯍꯣꯏ
ꯈꯪꯗꯤꯌꯦ
ꯐꯖꯕ ꯅꯣꯛꯅꯤꯡꯕꯒꯨꯝꯕ ꯂꯩꯕ꯭ꯔꯅ ꯈꯪꯕ꯭ꯔꯅ
ꯑꯩ ꯑꯅꯧꯕ ꯑꯝꯇ ꯈꯪꯗ꯭ꯔꯦ ꯍꯥꯏꯕ
ꯎꯝ ꯎꯝ
ꯊꯥꯏꯅ ꯊꯥꯏꯅꯒꯤꯕꯨꯗꯤ ꯌꯥꯝ ꯈꯪꯗꯦꯕꯅꯦꯕ ꯑꯅꯧꯕꯗꯤ ꯑꯩꯁꯨ ꯑꯝꯇ ꯌꯦꯡ ꯌꯥꯝ ꯅꯣꯛꯅꯤꯡꯕ ꯌꯥꯝ ꯆꯒꯠꯅꯕ ꯁꯤꯃꯥ ꯑꯃ ꯌꯦꯡꯅꯤꯡꯗ꯭ꯔꯣ
ꯎꯝ ꯕꯣꯏ ꯁꯤꯅꯤꯃꯥꯁꯨ ꯌꯦꯡꯗꯕ ꯀꯨꯏꯔꯦ
ꯀꯨꯏꯔꯦꯕ ꯁꯃꯥꯟ ꯅꯨꯡꯉꯥꯏꯕꯁꯨ ꯑꯝꯇ ꯊꯣꯛꯁꯨ ꯊꯣꯛꯂꯛ ꯇꯦ ꯎꯁꯨ ꯎꯗꯦꯁꯤꯗꯤ ꯎꯝ
ꯀꯩꯅꯣ ꯖꯤꯑꯣ ꯍꯣꯁꯇꯥꯔꯗꯣ ꯑꯩ ꯗꯥꯎꯟꯂꯣꯗ ꯇꯧꯔꯤꯗꯅ ꯑꯩ ꯗꯥꯎꯟꯂꯣꯗ ꯇꯧꯔꯒ ꯑꯩꯒꯤ ꯐꯣꯟꯗ ꯍꯥꯞꯄꯦ ꯍꯥꯞꯄ ꯂꯣꯏꯔꯒ ꯑꯁꯤ ꯑꯩꯈꯣꯏ ꯍꯧꯖꯤꯛ ꯑ ꯄꯥꯏꯔꯤꯕ ꯑꯦꯀꯥꯎꯟꯗꯣ ꯑꯩ ꯌꯨꯁ ꯇꯧꯕ ꯌꯥꯏꯀꯣ
ꯑꯁꯤ ꯀꯥꯎꯟꯁꯦ ꯑꯕꯨꯡ ꯅꯣꯏ ꯑꯕꯨꯡꯒꯤꯅꯦ
ꯑ ꯅꯠꯇꯦ ꯒ
ꯊꯤꯇꯤꯚꯤꯠ ꯒꯥꯡꯉꯩꯒꯤ ꯒꯥꯡꯉꯩꯒꯤꯗꯣ ꯑꯕꯨꯡꯒꯤ ꯑꯀꯥꯎꯅꯦ ꯍꯥꯏꯕ ꯕꯤꯕꯤꯒꯤ ꯑꯦꯀꯥꯎꯟ ꯐꯣꯟ ꯅꯝꯕꯔꯗꯒꯤ ꯁꯝꯕꯅꯦꯕ ꯑꯗꯨꯗ ꯑꯗꯨꯏ ꯃꯅꯨꯡꯗ ꯑꯃꯨꯛ ꯄ꯭ꯔꯣꯐꯥꯏꯜ ꯁꯦꯝꯕꯅꯦ
ꯍꯪꯕ ꯌꯥꯏꯀꯣ
ꯖꯤꯌꯣ ꯍꯣꯠꯁꯇꯥꯔ ꯅꯪꯒꯤ ꯑꯦꯀꯥꯎꯟ ꯑꯃ ꯍꯪꯖ ꯇꯥꯔꯗꯤ ꯅꯪ ꯄꯩꯁꯥ ꯊꯤꯗꯣꯏꯕ
ꯑꯣ ꯀꯔꯤꯒꯤ
ꯑ ꯄꯩꯁꯥ ꯊꯤꯔꯒ ꯁꯞꯁꯀ꯭ꯔꯤꯞꯁꯟ ꯂꯩꯗꯣꯏꯅꯦ ꯅꯦꯠꯐ꯭ꯂꯤꯛꯀꯤ ꯇꯥꯏꯞꯇꯅꯦ ꯁꯤꯁꯨ
ꯑꯣ ꯐ꯭ꯔꯤ ꯐ꯭ꯔꯤ ꯚꯤꯗꯤꯑꯣꯗꯒꯨꯝꯕ ꯐ꯭ꯔꯤ ꯚꯤꯗꯤꯑꯣ ꯌꯦꯡꯕ ꯌꯥꯕ ꯑ ꯈꯪꯕ ꯂꯩꯕ꯭ꯔꯣ ꯅꯪ
ꯁꯤꯅꯦꯃꯥꯒꯤ ꯑꯃ ꯂꯩꯈꯤꯕꯅꯦ ꯑꯥ ꯑꯥ ꯀꯥꯔꯇꯨꯟꯒꯤꯒꯗꯤ ꯊꯥꯏꯅ ꯀꯤꯁ ꯑꯦꯅꯤꯃꯤ ꯀꯥꯏꯅꯒꯗꯤ ꯂꯩꯒꯤꯈꯤꯕꯅꯦ ꯑꯗꯣ ꯑꯦꯠꯇꯤ ꯌꯥꯝ ꯊꯣꯛ ꯆꯄꯅꯦ ꯑꯗꯨꯁꯤꯡꯗꯣ ꯌꯥꯔꯤꯕ꯭ꯔꯥ ꯈꯪꯗꯤꯌꯦ
ꯎꯝ
ꯑꯩ ꯑꯦꯅꯤꯃꯦ ꯌꯦꯡꯐꯝ ꯑꯗꯒꯤ ꯀꯁ ꯑꯦꯖꯤꯌꯥꯟꯅ ꯀꯣ ꯗ꯭ꯔꯃꯥ ꯑꯦꯖꯤꯌꯟ ꯗ꯭ꯔꯃꯥ ꯌꯦꯡꯐꯝ ꯀꯥꯏꯗꯤ ꯂꯩꯗꯤ ꯂꯩ ꯅꯣꯏ ꯕꯨꯡꯗꯅꯦ ꯑꯦꯞ ꯑꯃ ꯂꯩꯌꯦꯅ ꯍꯥꯏꯕꯅꯦ ꯑꯗꯨ ꯀꯩ ꯑꯦꯞꯅꯣ ꯍꯪꯉꯛꯀꯦ ꯑꯩ
ꯍꯣꯏ
ꯃꯥ ꯁꯤꯅꯦꯃꯥ ꯃꯌꯥꯝ ꯌꯦꯡꯕꯅꯦ ꯑꯥ ꯐ꯭ꯔꯤꯗ ꯁꯤꯃꯥ ꯌꯦꯡꯕ ꯌꯥꯗꯣꯏꯕ ꯁꯤꯁꯨ ꯂꯧꯒꯦꯗꯤ ꯂꯧꯑꯣ ꯑꯩꯥ ꯑ ꯃꯅꯤꯄꯨꯔ ꯆꯠꯈ꯭ꯔꯒ ꯅꯪ ꯍꯥꯞꯄ ꯑꯕꯨꯡꯒꯤ ꯐꯣꯟꯗꯣ ꯑꯩꯅ ꯄꯥꯏꯔꯒ ꯑꯣ ꯑꯣ ꯇꯤ ꯄꯤ ꯂꯥꯛꯄꯗꯣ ꯑꯩ ꯅꯉꯣꯟꯗ ꯍꯥꯏꯔꯛꯑꯒ ꯀꯩꯅꯣ ꯑꯣ ꯇꯤ ꯄꯤꯗꯤ ꯆꯪꯅꯤꯕ ꯅꯪ ꯑꯦꯀꯥꯎꯟꯇꯣ
ꯑꯗꯨ ꯐꯣꯔ ꯑꯦꯛꯖꯥꯝꯄꯜꯗꯀꯣ ꯑꯩ ꯍꯥꯞꯄꯦꯗꯅ ꯑꯩ ꯄꯩꯁꯥ ꯊꯤꯔꯦ ꯑꯩ ꯄꯩꯁꯥ ꯊꯤꯕ ꯂꯣꯏꯔꯒ ꯑꯩ ꯑꯦꯚ꯭ꯔꯤ ꯃꯟ ꯄꯩꯁꯥ ꯊꯤꯔꯒ ꯂꯩ ꯗꯣꯏꯔꯥ ꯑꯩꯗꯤ ꯌꯦꯡꯅꯤꯡꯉꯗꯤ ꯎꯝ ꯑꯩꯈꯣꯏꯗꯗꯤ ꯄꯩꯁꯥ ꯊꯤꯗꯦꯗꯅ ꯀꯔꯤꯒꯤꯅꯣ
ꯑꯥꯁ ꯁꯤꯁꯦ ꯑꯩꯒꯤ ꯋꯥꯏ ꯐꯥꯏ ꯂꯧꯕꯒꯤ ꯑꯦꯀꯥꯎꯟꯂ ꯀꯩꯅꯣꯝ ꯑꯣꯏꯕꯅꯦ ꯑꯩꯁꯨ ꯈꯪꯗꯦ ꯀꯌꯥꯝ ꯀꯨꯏꯅ ꯆꯠꯇꯣꯏꯅꯣ ꯌꯦꯡꯉꯤꯅꯦꯍꯥꯏꯕ ꯑꯈꯣꯏ ꯄꯩꯁꯥ ꯊꯤꯗꯁꯨ ꯑꯗꯨꯝ ꯌꯦꯡꯕ ꯌꯥꯏꯌꯦꯕ
ꯎꯝ
ꯀꯨꯏꯔꯦ ꯑꯗꯣ ꯑꯩꯈꯣꯏꯗꯤ ꯑꯁꯣꯝꯗ ꯖꯤꯑꯣ ꯐꯥꯏꯕꯔ ꯂꯧꯋꯦꯕ
ꯎꯝ
ꯖꯤꯌꯣ ꯐꯥꯏꯚꯔ ꯔꯤꯆꯥꯔꯖ ꯍꯦꯛ ꯇꯧꯕꯗ ꯃꯥ ꯐꯪꯉꯝꯒꯅꯤꯕ ꯅꯨꯡ ꯍꯥꯏ ꯑꯩ ꯆꯠꯈ꯭ꯔꯕꯨꯗꯤ ꯑꯗꯨꯝ ꯊꯥ ꯈꯨꯗꯤꯡꯒꯤ ꯔꯤꯆꯥꯔꯖ ꯑꯃꯨꯛ ꯇꯧꯔꯅꯤ ꯑꯗꯣ ꯅꯍꯥꯃꯨꯛ ꯏꯟꯇꯔꯅꯦꯠ ꯕꯦꯟꯒ ꯇꯧꯕ ꯃꯇꯥꯡꯗ ꯑꯃꯨꯛꯁꯨ ꯇꯧꯋꯦ ꯑꯃꯥꯏꯅ ꯃꯔꯛ ꯃꯔꯛ ꯇ ꯍꯦꯛ ꯇꯧꯕꯅꯦꯕ ꯑꯦꯕ꯭ꯔꯤ ꯃꯟꯇꯤ ꯇꯧꯗꯕꯅꯦꯕ ꯔꯤꯆꯥꯔꯖ
ꯎꯝ
ꯑꯗꯨ ꯇꯧꯕꯒꯤꯔ ꯀꯩꯅꯣ ꯈꯪꯗꯦ ꯐꯪꯉꯦ ꯑꯗꯨꯝ ꯌꯦꯡꯕ ꯑꯗꯨꯝ ꯌꯥꯏꯌꯦꯕ
ꯎꯝ ꯋꯥꯏ ꯐꯥꯏꯒꯤꯗꯤ ꯑ ꯑ ꯑ ꯑ ꯑ ꯊꯥ ꯑꯃꯗ ꯀꯌꯥ-ꯀꯌꯥ ꯂꯧꯒꯦ
ꯅꯪ ꯄ꯭ꯂꯥꯟ ꯄ꯭ꯂꯥꯟꯒꯤ ꯃꯇꯨꯡ ꯏꯟ ꯏꯟꯅ ꯂꯩꯔꯦ ꯑꯗꯨꯝ ꯆꯥꯎ ꯄ꯭ꯂꯥꯟ ꯍꯥꯏꯗꯤ ꯊꯥ ꯑꯃꯒꯤ ꯋꯥꯏ ꯐꯥꯏ ꯁ꯭ꯄꯤꯠ ꯑꯣꯏꯅ ꯆꯠꯇꯣꯏꯅꯦ ꯁꯤꯗꯗꯤ ꯖꯤꯕꯤ ꯑꯣꯏꯅ ꯆꯠꯂꯣꯏ ꯖꯤꯕꯤꯗꯤ ꯑꯟꯂꯤꯃꯤꯇꯦꯠꯅꯦꯕ
ꯎꯝ
ꯑꯗꯨꯒ ꯁ꯭ꯄꯤꯠ ꯊꯥꯔꯇꯤ ꯑꯦꯝ ꯕꯤ ꯄꯤ ꯑꯦꯁ ꯁꯤꯛꯁ